ꯍꯧꯖꯤꯛꯀꯤꯗꯣ ꯀꯩꯅꯣ ꯇꯧꯔꯒ ꯂꯩꯕ ꯋꯥꯅꯤꯗ ꯀꯅꯦꯛꯇꯤꯡ ꯇꯧꯔꯒ
ꯑꯥ ꯈꯪꯗꯦ ꯑꯩꯖꯨ ꯏꯆꯝ ꯆꯝꯕꯩꯅꯦꯕ ꯑꯗꯨ ꯅꯣꯏ ꯕꯥꯗꯣ ꯋꯥꯈꯟꯗꯣ ꯀꯩꯁꯨ ꯈꯟꯗꯕꯩꯅꯦꯕ
ꯈꯟꯗꯤ ꯈꯟꯗꯕꯅꯦ ꯍꯣꯏ ꯃꯥꯅꯗꯤ ꯈꯟꯗꯦ ꯍꯥꯏꯔꯁꯨ ꯈꯔ ꯅꯥꯟꯕꯗꯤ ꯐꯩꯗꯅ ꯃꯥꯗꯤ ꯈꯔ ꯍꯦꯟꯃꯟꯕ ꯍꯥꯏꯕ ꯇꯥꯔꯦ ꯅꯠꯇꯦ ꯑꯇꯩ ꯃꯥꯅ ꯇꯥꯗꯕ ꯀꯥꯟꯗꯗꯤ ꯇꯣꯡꯕꯗꯤ ꯃꯤꯅ
ꯗꯦ ꯑꯩꯈꯣꯏ ꯈꯨꯟꯕꯨ ꯍꯧꯖꯤꯛ ꯀꯅꯥ ꯀꯅꯥ ꯌꯥꯝ ꯀꯟꯅ ꯅꯥꯕ ꯌꯥꯎꯔꯤꯕ꯭ꯔꯣ ꯑꯩꯈꯣꯏ ꯍꯧꯖꯤꯛ ꯑꯩꯈꯣꯏ ꯌꯨꯝ ꯃꯊꯛ ꯍꯥꯅꯨꯕ ꯑꯃ ꯂꯩꯕꯗꯣ ꯑꯗꯨ ꯑꯗꯨꯝ ꯀꯣꯏꯔꯤꯕ꯭ꯔꯣ
ꯅꯣꯏ ꯃꯊꯛꯀꯤꯍꯟꯅꯨꯕ ꯑꯃ ꯂꯩꯕ ꯑꯣ ꯑꯣ ꯑꯣ ꯑꯣ
ꯅꯥꯕ ꯈꯣꯠꯄ ꯂꯩꯇꯦꯀꯣ ꯃꯥꯁꯨ
ꯑꯁ ꯃꯥꯗꯤ ꯄꯨꯔꯥ ꯄꯥꯈꯪꯅꯤꯍꯦ
ꯑꯣ ꯍꯣꯏꯅꯦ
ꯑꯩꯈꯣꯏ ꯌꯨꯝꯗ ꯕꯣꯜ ꯑꯗꯨꯝ ꯌꯦꯡꯕ ꯂꯥꯛꯑꯦ
ꯁꯤ ꯌꯥꯝ ꯂꯤꯈ꯭ꯔꯦꯅꯦꯀꯣ ꯑꯁ ꯑꯩ ꯊꯣꯛꯂꯛꯄ ꯀꯥꯟꯗꯗꯤ ꯃꯤꯁꯤꯡꯁꯦ ꯌꯥꯝ ꯂꯤꯔꯝꯃꯅꯤꯅꯦ
ꯎꯝ
ꯑꯗꯨꯅꯦ ꯁꯤꯗꯥ ꯎꯝ ꯆꯤꯔꯥꯏꯒꯤ ꯃꯕꯣꯛ ꯍꯥꯅꯨꯕꯤꯗꯨ
ꯑꯣ
ꯑꯗꯨꯅ ꯑꯣꯏꯔꯅꯤ ꯂꯤꯕ ꯍꯦꯟꯕꯗꯤ
ꯃꯥꯁꯨ ꯑꯗꯨꯝ ꯂꯩꯔꯤꯕ꯭ꯔꯣ ꯍꯧꯖꯤꯛ ꯆꯠ ꯃꯥ ꯆꯠꯄ ꯉꯝꯂꯝꯈꯤꯅꯤꯅꯀꯣ ꯑꯗꯨꯝ ꯆꯠꯄ ꯈꯣꯠꯄ
ꯍꯣꯏ ꯃꯥꯁꯦ ꯎꯝ ꯆꯠꯄꯗꯤ ꯑꯗꯨꯝ ꯉꯝꯃꯦ ꯍꯣꯏ ꯍꯧꯖꯤꯛꯀꯥꯟꯗꯤ ꯑꯁꯤꯗ ꯑꯃꯨꯛꯀ ꯂꯩꯕ ꯂꯥꯛꯈ꯭ꯔꯕꯅꯦ ꯃꯥꯗꯣ
ꯑꯩ ꯃꯥꯗꯤ ꯂꯩꯐꯝ ꯂꯩꯇꯦꯗꯥ ꯑꯃꯥ ꯔꯣꯝ ꯆꯠꯀꯅꯤ ꯑꯃꯥ ꯔꯣꯝ ꯆꯠꯀꯥꯅꯤ ꯁꯤꯔꯣꯝ ꯂꯥꯛꯑꯦ ꯀꯃꯥꯏꯅ ꯈꯪꯕ꯭ꯔꯥ ꯈꯪꯕ꯭ꯔꯥ ꯑꯩꯈꯣꯏꯗꯤ ꯑꯩꯈꯣꯏ ꯌꯨꯝꯗ ꯂꯩꯕ ꯀꯥꯟꯗ ꯃꯥ ꯁꯣꯝꯗ ꯂꯥꯛꯈ꯭ꯔꯦ ꯍꯥꯏꯔꯗꯤ ꯀꯃꯥꯏ ꯈꯪꯕ꯭ꯔꯥ ꯍꯥꯏꯔ ꯀꯣꯂꯤꯛ ꯃꯈꯣꯟ ꯇꯥꯔꯗꯤ ꯃꯥ ꯑꯣꯏꯈ꯭ꯔꯦ
ꯑꯗꯨꯅꯦ ꯑꯗꯨꯃꯥꯏꯅ ꯇꯧꯕꯅꯦ ꯍꯧꯖꯤꯛꯇꯤꯀꯣ ꯃꯥꯁꯦ ꯀꯩꯅꯣ ꯉꯥꯛꯇꯥ ꯊꯤꯔꯒꯥ ꯂꯩꯕꯅꯦ ꯑꯩꯈꯣꯏ ꯂꯩꯀꯥꯏꯒꯤ ꯍꯧꯖꯤꯛ ꯑꯩꯅ ꯋꯥꯔꯤ ꯁꯥꯕ ꯅꯨꯄꯤꯗꯨ
ꯑꯣ
ꯑꯗꯨꯒꯥꯉꯣ ꯉꯥꯛꯇ ꯐꯤ ꯐꯣꯠꯍꯟꯕ ꯂꯥꯛꯄ
ꯎꯝ
ꯍꯧꯖꯤꯛꯇꯤ ꯂꯣꯠꯈ꯭ꯔꯕꯅꯦ ꯃꯥꯁꯨ
ꯅꯠꯇꯦ ꯃꯥꯗꯤ ꯃꯥꯗꯤ ꯃꯍꯧꯁꯥꯅ ꯇꯨꯃꯤꯟꯅ ꯂꯩꯕꯗꯣ ꯍꯩꯅꯗꯕꯅꯦꯕ
ꯆꯨꯝꯃꯦ ꯆꯨꯝꯃꯦ
ꯃꯤꯅ ꯐꯦꯡꯕ ꯂꯣꯏꯈ꯭ꯔꯕꯁꯨ ꯑꯗꯨ ꯑꯗꯨ ꯍꯧꯖꯤꯛ ꯑꯅꯧꯕ ꯂꯥꯛꯄ ꯅꯨꯄꯤꯗꯣ
ꯎꯝ
ꯊꯕꯛꯇꯤ ꯌꯥꯝ ꯀꯟꯕꯅꯤꯅꯦ ꯍꯧꯖꯤꯛ ꯍꯧꯖꯤꯛꯁꯨ ꯃꯣꯏ ꯑꯃ ꯂꯧ ꯇꯧꯔꯒꯥ ꯂꯩꯌꯦ
ꯑꯣ ꯃꯤ ꯍꯧꯖꯤꯛ ꯅꯣꯏ ꯅꯣꯏꯗꯤ ꯂꯧ ꯂꯣꯏꯔꯕ꯭ꯔꯣ
ꯂꯣꯏꯈ꯭ꯔꯦ ꯑꯦ ꯑꯩꯈꯣꯏꯗꯤ ꯍꯟꯗꯛ ꯂꯧ ꯇꯧꯗꯦ
ꯑꯣ ꯃꯤ ꯍꯟꯗꯛ ꯃꯤ ꯑꯩꯈꯣꯏ ꯈꯨꯟꯈꯣꯏꯁꯦ ꯂꯣꯏ ꯂꯧ ꯂꯣꯏꯅꯔꯕ꯭ꯔꯣꯀꯣ ꯅꯪ ꯃꯄꯥꯟ ꯊꯣꯛꯄ꯭ꯔꯣ ꯅꯪ ꯌꯨꯝꯗꯩ ꯃꯄꯥꯟ ꯊꯣꯛꯀꯗꯧ ꯃꯥꯟꯗꯦꯗꯥ
ꯊꯣꯛꯑꯦꯍꯦ ꯑꯩꯗꯣ ꯏꯆꯦꯒꯤ ꯃꯆꯥ ꯌꯣꯛꯂꯒꯥ ꯂꯩꯌꯦ
ꯀꯅꯥꯔꯥ ꯀꯅꯥꯔꯥ ꯑꯦ
ꯑꯇꯣꯟꯕꯗꯨ
ꯑꯇꯣꯟꯕꯗꯣ ꯀꯩꯅꯣ ꯑꯇꯣꯟꯕ ꯍꯥꯏꯕꯗꯤ ꯑꯍꯟꯗꯣ ꯅꯠꯇꯕꯤꯗꯥ
ꯅꯠꯇꯦ ꯅꯠꯇ ꯂꯣꯁ ꯇꯣ
ꯑꯍꯟꯗꯨꯗꯤ
ꯑꯍꯟꯁꯨ ꯂꯩꯌꯦ
ꯑꯍꯥꯟꯁꯨ ꯅꯣꯏ ꯅꯌꯥꯝꯕꯒꯤ ꯍꯣꯁꯇꯦꯜꯗꯥ ꯂꯩꯇꯦ
ꯎꯝ ꯍꯣꯏ ꯁ꯭ꯀꯨꯟꯕꯨꯗꯤ ꯑꯌꯥꯝꯕꯅ ꯑꯗꯨꯝ ꯂꯧꯕ ꯂꯥꯛꯄꯅꯦ ꯑꯗꯨ ꯁꯤꯗꯥ ꯑꯗꯨꯝ ꯑꯩꯒꯤ ꯃꯅꯥꯛꯇ ꯇꯨꯏꯁꯟ ꯂꯧꯕ
ꯑꯣ ꯑꯣꯏꯗꯥ
ꯍꯟꯗꯛꯀꯥꯟꯗꯤ ꯂꯧꯗꯤ ꯂꯣꯏꯅ ꯂꯣꯏꯈ꯭ꯔꯦꯗ
ꯑꯁ ꯂꯧ ꯌꯩꯕꯒꯥꯏꯁꯦ ꯌꯥꯎꯕ ꯐꯪꯉꯔꯣꯏꯅꯦ ꯀꯨꯝꯁꯤꯗꯤ
ꯅꯨꯡꯉꯥꯏꯇ꯭ꯔꯣ ꯑꯗꯨꯅ
ꯑꯁ ꯁꯤꯗ ꯂꯩꯕ ꯀꯥꯟꯗꯗꯤ ꯍꯥꯟꯅꯅ ꯁꯤꯗ ꯂꯩꯕ ꯀꯥꯟꯗꯗꯤ ꯂꯣꯏ ꯇꯧꯅꯤꯡꯉꯤꯅꯦ ꯑꯗꯨꯗ ꯂꯩꯕ ꯀꯥꯟꯗ ꯉꯥꯛ ꯇꯧꯅꯤꯡꯗꯕꯩ ꯋꯥꯅꯤ ꯁꯤ ꯌꯧꯔꯗꯤ ꯑꯁ ꯂꯣꯏ ꯃꯤꯁ ꯇꯧꯕꯅꯤ
ꯑꯗꯨꯅꯦ ꯑꯗꯨ ꯅꯪꯒ ꯅꯪꯒ ꯀꯩꯅꯣꯗꯨ ꯃꯐꯝ ꯃꯥꯟꯅꯕ ꯅꯠꯇ꯭ꯔꯣ ꯆꯤꯔꯥꯏꯒꯤ ꯃꯆꯤꯗꯨ
ꯍꯣꯏ ꯃꯥꯟꯅꯩꯌꯦ ꯑꯗꯨ ꯑꯃ ꯇꯣꯉꯥꯟ ꯇꯣꯉꯥꯟꯂꯦꯗ ꯑꯈꯣꯏ ꯃꯐꯝ ꯃꯟꯅꯔꯁꯨꯀꯣ
ꯑꯈꯣꯏ ꯂꯀꯥꯏ ꯇꯣꯡꯉꯥꯟ ꯇꯣꯡꯉꯥꯟꯂꯦ ꯂꯝ ꯅꯧꯕ ꯃꯥꯂꯦ ꯑꯈꯣꯏꯁꯦ ꯐꯥꯎꯅꯗꯦꯗꯥ
ꯑꯗꯨꯁꯨ ꯅꯣꯏꯅꯤ ꯑꯗꯨꯝ ꯊꯣꯛꯅꯤꯡꯂꯗꯤ ꯑꯗꯨꯝ ꯊꯣꯛꯃꯤꯟꯅꯕ ꯌꯥꯔꯦꯅꯥ
ꯍꯣꯏ ꯃꯊꯪ ꯆꯍꯤ ꯊꯣꯛꯀꯦꯗꯥ ꯑꯩ ꯑꯦꯛꯖꯥꯝ ꯊꯥꯕ ꯑꯣꯏꯅꯥꯀꯣ ꯖꯨꯟ ꯖꯨꯂꯥꯏ ꯋꯥꯏꯗꯥ
ꯑꯩꯗꯤ ꯑꯗꯨꯒꯨꯝꯕ ꯆꯠ ꯄꯥꯀꯥꯟꯗꯁꯨ ꯅꯍꯥꯟ ꯑꯃꯔꯛ ꯐ꯭ꯂꯥꯏꯠꯇꯨ ꯇꯣꯡꯒꯦ ꯍꯥꯏꯔꯒꯥ ꯇꯣꯡꯕꯁꯨ ꯐꯪꯗ꯭ꯔꯦ
ꯀꯥꯏꯗꯥ ꯀꯥꯏ ꯆꯠꯄ꯭ꯔꯣ ꯅꯍꯥꯟꯅ ꯀꯥꯏ ꯆꯠꯀꯦꯗꯧꯕ꯭ꯔꯣ
ꯑꯁ ꯅꯍꯥꯟ ꯑꯥꯗ ꯁꯤꯂꯣꯡ ꯂꯩꯕ ꯀꯥꯟꯗ ꯐ꯭ꯂꯥꯏꯠ ꯇꯣꯡꯒꯅꯤ ꯍꯥꯏꯅ ꯊꯣꯛꯂꯛꯄ ꯀꯥꯟꯗ ꯅꯪꯗꯕꯗꯨꯗꯤ ꯕꯁꯇ ꯑꯣꯏꯅ ꯊꯣꯛꯂꯛꯄꯗꯣ
ꯇꯤꯞꯇꯥꯞꯇꯅ ꯒꯧꯔꯒ ꯏꯄꯥꯈꯣꯏꯅ ꯑꯦꯌ꯭ꯔꯄꯣꯔꯠꯇ ꯉꯥꯏꯔꯒ ꯂꯩꯕꯗꯨ
ꯑ
ꯈꯟꯗ꯭ꯔꯣ ꯅꯪ ꯑꯗꯨ
ꯑꯩ ꯇꯥꯗ꯭ꯔꯤꯌꯦ ꯑꯗꯨ ꯋꯥꯔꯤ ꯀꯔꯝꯕ ꯃꯇꯝꯂꯣ
ꯌꯥꯔꯦꯍꯦ ꯃꯤ ꯂꯣꯏꯅ ꯑꯈꯣꯏ ꯈꯨꯨꯟ ꯂꯣꯏꯅ ꯈꯪꯕꯗꯨꯕꯨ
ꯑꯦ ꯑꯩ ꯑꯩ ꯑꯩ ꯇꯥꯗꯦ ꯑꯁꯦꯡꯕꯩ ꯐ꯭ꯂꯥꯏꯠ ꯇꯤꯀꯦꯠ ꯀꯩꯅꯣ ꯐ꯭ꯂꯥꯏꯠ ꯏꯂꯨꯞ ꯏꯌ꯭ꯔꯄꯣꯔꯠꯇ ꯉꯥꯏꯔ ꯂꯩꯕ꯭ꯔꯥ ꯅꯣꯏ ꯃꯥ
ꯍꯣꯏ ꯑꯗꯨꯗꯨ ꯑ ꯑꯩꯅ ꯂꯩꯕ ꯃꯐꯝꯒꯤ ꯏꯆꯦꯗꯨ
ꯑꯣ
ꯏꯆꯦꯗꯝꯗꯨ ꯏꯆꯦ ꯅꯦꯝꯗꯨ ꯈꯪꯉꯤꯅ
ꯑꯣ ꯑꯣ
ꯑꯣ ꯃꯥꯅ ꯑꯩꯗꯨ ꯎꯝ ꯑꯃꯔꯛꯇꯤ ꯐ꯭ꯂꯥꯏꯠ ꯇꯣꯡꯍꯟꯒꯦ ꯍꯥꯏꯅ ꯐ꯭ꯂꯥꯏꯠꯇ ꯊꯣꯛꯍꯟꯕꯅꯦꯕ ꯗꯨꯞ ꯐ꯭ꯂꯥꯏꯠꯁꯦ ꯑꯈꯣꯏ ꯑ ꯈ꯭ꯔꯤꯁꯃꯥꯁꯀꯨꯝꯕ ꯗꯤꯁꯦꯝꯕ꯭ꯔꯒꯨꯝꯕ ꯅꯛꯂꯗꯤ ꯐ꯭ꯂꯥꯏꯠꯁꯦ ꯃꯃꯟ ꯇꯥꯡꯉꯦꯕ
ꯇꯥꯡꯉꯦ ꯇꯥꯡꯉꯦ
ꯍꯣꯏ ꯑꯗꯨ ꯃꯇꯝꯗ ꯌꯦꯡꯉꯨꯅꯦ ꯂꯥꯞꯇ꯭ꯔꯁꯨ ꯂꯤꯁꯤꯡ ꯃꯔꯤꯒꯨꯝꯕ ꯀꯛꯅꯉꯥꯏꯗꯨ ꯂꯤꯁꯤꯡ ꯇꯔꯥ ꯇꯧꯔꯒ ꯀꯛꯄꯅꯦꯕ
ꯎꯝ
ꯑꯃꯔꯛ ꯇꯣꯡꯍꯟꯒꯦ ꯍꯥꯏꯅ ꯑꯗꯨꯗ ꯑꯩꯈꯣꯏ ꯃꯤ ꯃꯔꯤꯅꯦꯕ
ꯎꯝ
ꯑꯗꯨ ꯑꯩꯈꯣꯏꯁꯦ ꯑꯌꯨꯛ ꯉꯟꯇꯥꯅ ꯊꯤꯡꯈ꯭ꯔꯦ ꯑꯩꯈꯣꯏꯒꯤ ꯎꯝ ꯏꯆꯦꯒꯤ ꯅꯨꯄꯥꯗꯨꯅꯀꯣ
ꯎꯝ
ꯊꯤꯟꯕ ꯀꯥꯟꯁꯤꯗ ꯑꯁ ꯁꯤ ꯋꯥꯔꯤ ꯇꯥꯗꯕ꯭ꯔꯣ ꯅꯪ
ꯇꯥꯗꯕꯩꯅꯤ
ꯖꯥꯠ ꯖꯥꯠꯅꯤ ꯍꯥꯏꯕꯒꯤ ꯋꯥꯅꯤꯗ ꯑꯩꯈꯣꯏ ꯈꯨꯟꯁꯤꯅ ꯑꯁ ꯂꯪꯕꯁꯦ ꯑꯗꯨꯗꯤ ꯍꯣꯔꯦꯟꯗꯤ ꯑꯩꯈꯣꯏꯁꯦ ꯎꯝ ꯑꯩꯈꯣꯏꯒꯤ ꯃꯇꯝꯗꯨ ꯇ꯭ꯋꯦꯜꯐ ꯊꯥꯔꯇꯤꯅꯦꯕ ꯈꯪꯕ꯭ꯔꯥ ꯀꯔꯤꯅꯣ ꯈꯪꯗꯦ ꯃꯣꯏꯗꯨ ꯌꯥꯝ ꯀꯩꯅꯣ ꯇꯧꯋꯦ ꯑꯣ ꯑꯩꯈꯣꯏꯅ ꯆꯠꯄꯗꯤ ꯄꯨꯡ ꯃꯔꯤꯗꯒꯤ ꯃꯉꯥꯗꯒꯤ ꯆꯠꯈ꯭ꯔꯦꯕ ꯑꯥ ꯀꯦꯕ ꯋꯥꯏꯔꯒꯀꯣ ꯑꯗꯨ ꯆꯠꯈ꯭ꯔꯦ ꯆꯠꯂꯒ ꯑꯩꯈꯣꯏꯗꯨ ꯌꯧꯈ꯭ꯔꯦ ꯉꯟꯇꯥꯅ ꯌꯧꯈ꯭ꯔꯦ ꯑꯗꯨ ꯃꯄꯥꯟꯗ ꯂꯦꯞꯂꯒ ꯂꯩꯈ꯭ꯔꯦꯕ
ꯑꫭ
ꯑꯗꯨꯒ ꯑꯆꯥꯄꯣꯠ ꯆꯥꯈ꯭ꯔꯦ ꯐꯣꯇꯣ ꯀꯥꯞꯈ꯭ꯔꯦ ꯑꯗꯨ ꯇꯧꯕ ꯀꯥꯟꯗ ꯑꯩꯈꯣꯏꯁꯦ ꯏꯂꯚꯦꯜꯗ ꯆꯪꯂꯛꯄꯅꯦꯕ ꯏꯂꯚꯦꯜ ꯈꯔ ꯍꯦꯜꯂꯒ ꯀꯣ
ꯎꯝ
ꯑꯗꯨ ꯑꯩꯈꯣꯏꯁꯦ ꯌꯥꯗ꯭ꯔꯦ ꯍꯥꯏꯕꯅꯦꯕ ꯃꯇꯝ ꯍꯦꯟꯈ꯭ꯔꯦ ꯍꯥꯏꯅ ꯑꯩꯈꯣꯏꯒꯤ ꯃꯇꯝꯗꯤ ꯇꯨꯋꯦꯜꯐ ꯊꯥꯔꯇꯤꯅꯦꯕ ꯈꯪꯕ꯭ꯔꯥ
ꯃꯣꯏ ꯔꯤꯁ꯭ꯀꯦꯗꯨꯨꯜ ꯇꯧꯕ ꯑꯣꯏꯔꯝꯒꯅꯤ ꯅꯣꯏꯉꯣꯟꯗ ꯃꯦꯁꯦꯖ ꯂꯥꯛꯇꯕ꯭ꯔꯣ ꯑꯗꯨ ꯃꯇꯝ ꯍꯣꯡꯈ꯭ꯔꯦ ꯍꯥꯏꯕꯀꯥꯟꯗ
ꯍꯣꯏ ꯑꯗꯣ ꯑꯩꯗꯤ ꯑꯗꯨꯒꯨꯝꯕ ꯅꯤꯌꯣꯝꯁꯨ ꯄꯥꯛ ꯈꯪꯗꯦꯕ ꯑꯍꯥꯟꯕ ꯇꯣꯡꯕꯅꯤꯅ ꯈꯪꯕ꯭ꯔꯥ ꯑꯍꯥꯟꯕ ꯀꯩꯅꯣ ꯇꯧꯕꯅꯤꯅ ꯑꯗꯣ ꯑꯩꯒ ꯆꯠꯃꯤꯟꯅꯕ ꯅꯨꯄꯤꯗꯤ ꯏꯆꯦꯅ ꯊꯥꯖꯕꯅꯦꯕ ꯃꯥꯗꯤ ꯑꯗꯨꯝ ꯐ꯭ꯂꯥꯏꯠꯅ ꯑꯗꯨꯝ ꯂꯥꯛꯄ ꯆꯠꯄ ꯇꯧꯕꯅꯦꯕ
ꯍꯣꯏ ꯅꯣꯏ ꯅꯣꯏ ꯐ꯭ꯂꯥꯏꯠ ꯇꯤꯛꯀꯦꯠꯇꯤ ꯀꯅꯥꯅ ꯀꯛꯄꯤꯕ꯭ꯔꯣ ꯅꯣꯏ ꯏꯆꯦꯅ ꯀꯛꯄꯩꯔꯣ
ꯍꯣꯏ ꯏꯆꯦꯅ ꯀꯛꯄꯅꯦꯕ
ꯅꯝꯕ꯭ꯔꯗ ꯀꯛꯑꯗꯤ ꯃꯉꯣꯟꯗ ꯃꯦꯁꯦꯖ ꯂꯥꯛꯂꯝꯒꯅꯤ ꯐ꯭ꯂꯥꯏꯠ ꯍꯣꯡꯈ꯭ꯔꯦ ꯃꯇꯝ ꯍꯣꯡꯈ꯭ꯔꯦ ꯆꯪꯈ꯭ꯔꯣ ꯍꯥꯏꯅ
ꯍꯣꯏ ꯑꯗꯨꯁꯨ ꯍꯥꯏꯔꯛꯇꯕ ꯃꯅꯥꯀꯣ ꯑꯗꯨ ꯃꫭꯁ ꯆ ꯃꯣꯏꯅ ꯑꯗꯨꯝ ꯇꯣꯡꯕꯅꯤꯅ ꯑꯗꯨꯝ ꯈꯪꯈ꯭ꯔꯅꯤ ꯍꯥꯏꯅ ꯑꯗꯨ ꯍꯣꯔꯦꯟꯗꯤ ꯑꯩꯈꯣꯏ ꯆꯪꯕ ꯀꯥꯟꯗ ꯁꯨꯛꯌꯥ ꯌꯥꯗ꯭ꯔꯦ ꯆꯠꯄꯗꯨꯣ ꯈꯪꯕ꯭ꯔꯥ ꯑꯗꯨꯒꯤ ꯀꯞꯄꯁꯦ ꯀꯞ ꯄꯆꯦꯛ ꯈꯣꯏꯗꯨ ꯈꯪꯕ꯭ꯔꯥ ꯑꯗꯣ ꯉꯁꯥꯏ ꯑꯩꯅ ꯏꯄꯥꯈꯣꯏꯗꯤ ꯑꯥ ꯐ꯭ꯂꯥꯏꯠꯇ ꯉꯥꯏꯔꯒ ꯂꯩꯌꯣ ꯑꯩꯈꯣꯏ ꯊꯨꯒꯅꯤ ꯂꯥꯛꯄꯗꯣ ꯍꯥꯏꯅ ꯍꯥꯏꯔꯒ ꯏꯄꯨꯒ ꯏꯄꯨꯒ ꯏꯄꯥꯗꯨ ꯑꯦꯌꯥꯔꯄꯣꯔꯠꯇ ꯉꯥꯏꯔ ꯂꯩꯈ꯭ꯔꯤꯕ ꯑꯗꯨ ꯐ꯭ꯂꯥꯏꯠ ꯅꯪꯗ꯭ꯔꯦ ꯀꯥꯞ ꯀꯞꯈ꯭ꯔꯦ ꯑꯩꯈꯣꯏꯁꯦ ꯑꯩꯁꯦ ꯀꯞꯈ꯭ꯔꯦ ꯑꯩꯈꯣꯏ ꯃꯤ ꯃꯔꯤ ꯂꯣꯏꯅ ꯀꯞꯈ꯭ꯔꯦ ꯑꯗꯨ ꯑꯥꯗꯁꯨ ꯑꯗꯨ ꯍꯟꯕꯗꯣ ꯑꯩ ꯑꯩꯈꯣꯏꯗꯣ ꯉꯝꯔꯔꯣꯏꯕ ꯏꯀꯥꯏꯕꯒꯤ ꯑꯗꯨꯒꯤ ꯏꯄꯥꯅ ꯐꯣꯟ ꯇꯧꯔꯛꯄꯁꯦ ꯑꯩꯁꯨ ꯄꯥꯏ ꯄꯥꯏꯗ꯭ꯔꯦꯕ ꯑꯗꯨꯗꯥꯗꯤ ꯑꯁ ꯈꯨꯗꯛꯇꯀꯣ
ꯀꯥꯃꯥꯏꯇꯛ ꯀꯛꯈ꯭ꯔꯣꯕ ꯑꯗꯨꯗꯤ
ꯑꯗꯨ ꯈꯨꯗꯛꯇ ꯕꯁ ꯇꯤꯛꯀꯦꯠ ꯀꯛꯈ꯭ꯔꯦ ꯐꯥꯎꯅꯔꯒ ꯑ ꯑꯗꯨ ꯕꯁ ꯑꯩꯈꯣꯏꯉꯣꯟꯗ ꯊꯦꯝꯂꯒ ꯑꯗꯨ ꯀꯛꯈ꯭ꯔꯦ ꯑꯗꯨꯒ ꯌꯦꯡꯉꯨꯅꯦ ꯅꯨꯃꯤꯠ ꯑꯃ ꯉꯛꯇ ꯆꯪꯅꯉꯥꯏꯗꯨ ꯅꯨꯃꯤꯠ ꯑꯅꯤ ꯆꯪꯈ꯭ꯔꯦ ꯑꯗꯨꯗꯥꯒꯤꯗꯤ ꯑꯗꯨ ꯅꯨꯃꯤꯠꯇ ꯏꯄꯥꯈꯣꯏꯁꯨ ꯍꯟꯈ꯭ꯔꯦ ꯑꯗꯨꯝ ꯑꯦꯌꯥꯔꯄꯣꯔꯠꯇꯒꯤ ꯑꯗꯨꯗ ꯍꯜꯂꯛꯄꯗꯗꯤ ꯑꯁ ꯃꯤꯅ ꯂꯪꯕꯁꯦ ꯂꯪꯕꯁꯦ
ꯑꯩ ꯉꯁꯤꯈꯛ ꯇꯥꯏꯌꯦ ꯅꯪ ꯋꯥꯔꯤꯁꯦ
ꯑꯁ ꯖꯥꯠ ꯖꯥꯠ ꯇꯧꯕꯅꯦ ꯑꯗꯨ ꯏꯝꯐꯥꯜꯗ ꯑꯗꯨꯝ ꯀꯨꯝꯈ꯭ꯔꯦ ꯏꯊꯟꯅ ꯏꯊꯟꯟꯅ ꯂꯥꯛꯈ꯭ꯔꯦ ꯑꯗꯨ ꯕꯁ ꯕꯁ ꯇꯣꯡꯂꯒ ꯇꯣꯡꯂꯒ ꯂꯥꯛꯈ꯭ꯔꯦ ꯑꯗꯨꯗ ꯄꯂꯦꯟꯗ ꯀꯩꯅꯣꯅ ꯉꯥꯏꯔꯝꯈ꯭ꯔꯦ ꯏꯌꯥꯝꯕꯅ ꯉꯥꯏꯔꯝꯈ꯭ꯔꯦ ꯑꯗꯨꯒ ꯑꯁ
ꯅꯪꯒꯤꯁꯨꯀꯣ ꯐꯖꯕ ꯋꯥꯔꯤꯗꯤ ꯌꯥꯎꯗꯦ ꯅꯄꯨꯨꯟꯁꯤꯁꯦ
ꯑꯗꯨꯅꯦ ꯍꯥꯏꯕ ꯀꯥꯟꯗ ꯗꯥꯎꯗꯤ ꯑꯁ ꯃꯍꯤ ꯇꯥꯏ ꯍꯥꯏꯕ ꯀꯥꯟꯗ
ꯖꯥꯟꯒꯜꯗ ꯃꯔꯛ ꯃꯔꯛ ꯁꯤꯕꯑꫭ
ꯑꯗꯨꯅꯦ ꯒꯤꯌꯥꯟ ꯃꯦꯟ ꯇꯥꯗꯦ ꯑꯗꯨ ꯗꯥꯎꯅꯁꯨ ꯌꯥꯗꯕꯅꯤꯗ ꯑꯩꯈꯣꯏ ꯑꯗꯨ ꯅꯨꯃꯤꯠꯇꯨ ꯉꯥꯟꯗꯤ ꯉꯜꯂꯦꯗ ꯅꯪꯁꯨ ꯌꯦꯡꯉꯥꯎꯅꯦ ꯇꯨꯋꯦꯜꯐ ꯊꯥꯔꯇꯤꯒꯤꯗꯨꯕꯨ ꯌꯦꯡꯉꯨꯅꯦ ꯏꯂꯚꯦꯜ ꯈꯔ ꯍꯦꯜꯂꯒ ꯆꯪꯕꯅꯦꯕ
ꯀꯥꯏꯈꯣꯅꯦ ꯀꯥꯏꯈꯣꯅꯦ ꯇꯨ ꯂꯥꯏꯔꯤꯅꯦ ꯑꯩ ꯋꯥꯔꯤ ꯑꯃ ꯍꯧꯔꯛꯀꯦꯕ
ꯎꯝ
ꯍꯟꯅ ꯌꯖꯤ ꯑꯩꯈꯣꯏ ꯅꯪꯅ ꯋꯥꯔꯤ ꯂꯤꯕ ꯑꯅꯣꯏꯕꯤꯗꯨꯒꯤ ꯅꯨꯄꯥꯅ ꯌꯨ ꯊꯛꯄ ꯀꯥꯟꯗ ꯃꯣꯏ ꯌꯨꯝ ꯄꯥꯟꯗ꯭ꯔꯤꯉꯩꯗ ꯑꯌꯥꯝꯕꯒꯤ ꯃꯤꯠꯇ ꯊꯣꯝꯖꯤꯟꯕꯩ ꯅꯣꯏ ꯈꯟꯅꯕꯗꯣ ꯑꯗꯨ ꯅꯨꯃꯤꯠ ꯑꯩ ꯅꯣꯛꯕꯗꯣ ꯁꯤꯒꯦꯗꯧꯋꯦ ꯑꯩꯈꯣꯏꯗꯣ ꯂꯥꯞꯅꯗꯒꯤ ꯌꯦꯡꯕꯨꯅꯦꯕ ꯈꯪꯕ꯭ꯔꯥ ꯂꯥꯞꯅ ꯌꯦꯡꯉꯛꯄꯅꯦꯕ ꯑꯩꯗꯣ ꯂꯥꯞꯅ ꯌꯦꯡꯉꯂꯛꯄ ꯀꯃꯥꯏꯅ ꯇꯧꯋ ꯈꯕ꯭ꯔꯥ ꯃꯤ ꯊꯥꯡꯉꯥ ꯂꯥꯛꯈ꯭ꯔꯤꯕ ꯑꯩꯗꯤ ꯍꫭꯏ ꯀꯅꯥꯔꯥ ꯍꯥꯏꯔꯒ ꯅꯣꯏ ꯃꯥ ꯑꯣꯏꯔꯥꯝꯅꯦ
ꯏꯃꯥꯟꯅ ꯊꯥꯡꯂꯛꯄ
ꯅꯠꯇꯦ ꯅꯣꯏꯃꯗꯣ ꯃꯤꯅ ꯊꯥꯡꯂꯛꯄ
ꯀꯔꯤꯒꯤ
ꯃꯥꯁꯦ ꯀꯅꯥ ꯀꯅꯥꯅ ꯀꯅꯥꯅ ꯑꯣ ꯍꯧꯖꯤꯛ ꯑꯗꯨ ꯑꯅꯣꯏꯕꯤꯗꯨꯒꯤ ꯅꯨꯄꯥꯒꯤ ꯃꯄꯥꯗꯣ ꯑꯗꯨꯗ ꯃꯅꯤꯡꯗ ꯈꯨꯄꯥꯛꯅ ꯊꯥꯔꯒꯅꯦ ꯃꯥ ꯑꯣꯏꯅ ꯇꯥꯈ꯭ꯔꯕ ꯅꯣꯏ ꯃꯥ ꯑꯣꯏꯅ
ꯑ
ꯑꯗꯨ ꯊꯥꯒꯠꯂꯒ ꯅꯆꯦꯒꯤꯗ ꯇꯩꯒꯅꯦ ꯅꯇꯩꯒ ꯀꯅꯥꯔ ꯑꯃꯅ ꯊꯥꯛꯂꯛꯈ꯭ꯔꯕꯅꯤ
ꯅꯠꯇꯦ ꯑꯗꯨ ꯑꯗꯨ ꯃꯥꯗꯤ ꯀꯅꯥꯉꯣꯟꯗ ꯊꯥꯕ꯭ꯔꯣꯕ
ꯑꯁ ꯑꯣ ꯍꯧꯖꯤꯛ ꯅꯌꯥꯝꯕꯒꯤ ꯃꯤꯠꯇ ꯊꯤꯟꯕꯗꯣ ꯑꯗꯨꯒꯤ ꯃꯄꯥ ꯃꯉꯣꯟꯗ ꯅꯝꯒꯟꯗ ꯊꯥꯕꯅꯦꯕ ꯅꯣꯏ ꯏꯃꯥꯅ ꯃꯥ ꯑꯣꯏꯅꯇꯥꯕ
ꯑꯩ ꯑꯩ ꯑꯗꯨꯗꯣ ꯑꯩꯗꯨ ꯈꯪꯗꯦꯕ ꯗꯨꯀꯥꯟꯗꯗꯤ ꯑꯩ ꯂꯩꯇꯦꯕ
ꯂꯣꯏꯔꯦ ꯅꯆꯦꯒ ꯅꯣꯏ ꯃꯥ ꯉꯥꯛꯛꯇꯅꯦ ꯑꯗꯨꯗ ꯂꯥꯡꯉ ꯂꯩꯔꯨꯁꯦ ꯑ ꯑꯃꯨꯛ ꯆꯦꯂ ꯊꯣꯛꯑꯦ ꯅꯣꯏ ꯃꯥꯗꯧꯀꯣ
ꯍꯧꯖꯤꯛꯛꯇꯣ ꯈꯔ ꯇꯐꯝꯗꯣ ꯅꯪ ꯗꯨꯃꯥꯏ ꯇꯧꯕ ꯌꯥꯕ꯭ꯔꯥ ꯀꯔꯤ ꯈꯤꯇꯪ ꯑꯗꯨꯃꯥꯏꯅ ꯇꯧꯔ ꯀꯥꯏꯅꯀꯣ
ꯑꯗꯨꯗꯣ ꯎꯝ ꯊꯥꯕꯗꯤ ꯁꯦꯛꯃꯒꯤ ꯊꯥꯕ꯭ꯔꯣꯕ
ꯑꯣꯏꯕ ꯊꯤꯟꯕꯅꯦꯕ ꯀꯔꯤ ꯍꯥꯏꯁꯤꯔ ꯌꯨ ꯅꯤꯁꯥ ꯀꯥꯕꯒꯤꯀꯣ ꯅꯣꯏ ꯅꯥꯌꯝ ꯑꯌꯥꯝꯕ ꯑꯌꯥꯝꯕ ꯀꯣꯏꯒ ꯃꯣꯏꯁꯦ ꯑꯌꯥꯝꯕ ꯑꯣꯏꯅ ꯊꯤꯟꯈ꯭ꯔ ꯃꯥꯜꯂꯦꯕ ꯃꯥꯅ ꯑꯗꯨ ꯂꯥꯛꯑꯦ ꯍꯥꯏꯌꯦ ꯃꯥꯗꯣ ꯂꯥꯛꯑꯒ ꯅꯌꯥꯝ ꯃꯉꯣꯟꯗ ꯂꯍꯥꯟꯈ꯭ꯔꯦ ꯍꯥꯏꯕ ꯂꯥꯛꯑꯦ ꯍꯥꯏꯌꯦ ꯁꯥꯎꯔꯅꯨ ꯍꯥꯏꯅ ꯑꯗꯨꯒꯗꯤ ꯀꯃꯥꯏꯅ ꯑꯃꯨꯛꯀ ꯍꯧꯔꯛꯄ꯭ꯔꯥ ꯈꯪꯗꯦ ꯃꯤꯠꯇꯣꯟ ꯃꯌꯥꯝꯗꯣ ꯍꯦꯛ ꯊꯤꯟꯕ ꯑꯗꯒꯤꯅꯦ ꯅꯥꯌꯥꯝꯕꯗꯣ ꯍꯜꯂꯒ ꯃꯥꯁꯦ ꯂꯨꯖꯔꯒ ꯀꯩ ꯂꯩꯈ꯭ꯔꯦ ꯍꯥꯏꯌꯦꯕ ꯇꯧꯅꯉꯥꯏ ꯈꯪꯗ ꯇꯧꯔꯒꯥꯏ ꯈꯪꯗ ꯂꯨꯖꯔꯒ ꯏꯁꯤꯡ ꯀꯩ ꯇꯧꯔ ꯃꯆꯦ ꯅꯀꯣ ꯉꯁꯤ ꯃꯤꯁꯦ ꯃꯤꯁꯦ ꯀꯩꯗꯧꯔꯒꯦ ꯍꯥꯏꯅ ꯇꯧꯔꯅꯦ ꯍꯥꯏꯌꯦꯦ ꯅꯣꯏ ꯏꯆꯦꯅ ꯋꯥꯔꯤ ꯨꯅꯦꯕ ꯃꯥꯁꯦ ꯂꯨꯖꯔꯒ ꯀꯩ ꯇꯧꯅꯉꯥꯏ ꯈꯪꯗꯕꯒꯤ ꯂꯨꯖꯔꯒ ꯀꯩ ꯂꯩꯈ꯭ꯔꯦ ꯍꯥꯏꯌꯦꯕ ꯍꯔꯦꯟꯅꯤ ꯃꯝꯃꯤꯗꯤ ꯐꯣꯝ ꯐꯣꯝꯗꯈꯔꯦ ꯅꯗꯨꯗꯒꯦ ꯑꯃꯨꯛ ꯈꯟꯅ ꯍꯧꯕꯅꯦ ꯍꯥꯏ
ꯍꯣꯏ ꯃꯣꯏ ꯑꯗꯨꯗꯣ ꯈꯪꯗꯤ ꯈꯪꯅꯗꯕ ꯃꯥꯜꯂꯦ
ꯍꯥꯥ
ꯃꯣꯏ ꯑꯗꯨ ꯅꯨꯃꯤꯠꯇꯨ ꯈꯪꯗꯤ ꯈꯪꯅꯗꯕ ꯃꯥꯁꯨ ꯇꯞꯅꯥꯅ ꯊꯥꯕꯗꯤ ꯑꯣꯏꯗꯕ ꯃꯥꯜꯂꯦꯕ
ꯇꯝꯅꯥꯟꯅ ꯊꯥꯕ ꯅꯠꯇꯦꯕ ꯃꯥ ꯅꯠꯇꯦ ꯃꯣꯏꯒꯤꯁꯦ ꯋꯥꯈꯟꯗꯣ ꯌꯨ ꯊꯛꯄꯅꯦ ꯉꯁꯥꯏ ꯌꯨ ꯊꯛꯄꯅꯦ ꯅꯤꯁꯥ ꯀꯥꯈ꯭ꯔꯦꯕ ꯑꯗꯨꯗ ꯈꯤꯇꯪ ꯀꯩꯅꯣ ꯉꯥꯡꯅꯕꯗ ꯑꯗꯨꯝ ꯊꯥꯖꯤꯟꯈ꯭ꯔ ꯃꯥꯜꯂꯦꯕ ꯑꯗꯨꯗ ꯄꯥꯟꯈ꯭ꯔ ꯃꯥꯜꯂꯦꯕ ꯑꯗꯣ ꯁꯣꯏꯈ꯭ꯔꯦ ꯂꯥꯟ ꯈ꯭ꯔꯦꯅꯁꯨ ꯍꯥꯏꯕ ꯂꯥꯛꯑꯦ ꯍꯥꯏꯌꯦ ꯑꯗꯨꯒꯗꯤ ꯅꯣꯏ ꯑꯩꯣꯏꯅ ꯅꯣꯏ ꯑꯩꯈꯣꯏꯅ ꯁꯥꯎꯅꯤꯡꯕꯩ ꯆꯠꯄ ꯃꯥꯜꯂꯦꯕ ꯑꯃꯨꯛꯀ ꯁꯥꯎꯅꯕ ꯆꯠꯄ ꯃꯥꯜꯂꯦꯕ
ꯍꯣꯏꯅꯦ ꯃꯤ ꯅꯨꯄꯥ ꯑꯃ ꯉꯥꯛꯇꯅꯤꯅꯦ ꯃꯤ ꯑꯩꯈꯣꯏꯗꯐꯥꯎꯁꯨ ꯃꯤ
ꯅꯣꯛꯄꯁꯤ ꯏꯔꯣꯛꯄꯁꯤ ꯃꯤ ꯈꯟꯅꯔꯒ ꯑꯩꯗꯣ ꯅꯣꯛꯔ ꯂꯩꯈ꯭ꯔꯦ ꯅꯣꯏꯃ ꯊꯥꯛꯂꯛꯄ ꯃꯑꯣꯡꯗꯣ ꯎꯔꯒ ꯀꯧꯔ ꯑꯗꯨꯅꯦ ꯑꯗꯨꯅꯦ ꯑꯗꯨꯒ ꯍꯥꯏꯔꯒ ꯑꯗꯨꯒ ꯍꯥꯏꯔꯒ ꯑꯁ ꯆꯩꯅꯕꯅ ꯌꯥꯝꯅ ꯈꯧꯕ꯭ꯔꯥ ꯑꯁ
ꯑꯗꯨꯅꯦ